ꯑꯥ
ꯑꯥ ꯇꯥꯔꯦ
ꯑꯩꯁꯨ ꯇꯥꯔꯦ
ꯑꯣ ꯅꯪ ꯍꯧꯖꯤꯛ ꯁꯤꯡꯖꯨ ꯆꯥꯕ ꯋ ꯋꯥ ꯈꯔ ꯉꯥꯡꯉꯨ ꯑꯩ ꯉꯥꯡꯕ ꯉꯝꯗ꯭ꯔꯦ
ꯀꯅꯥꯅ ꯑꯩ ꯁꯤꯡꯖꯨ ꯆꯥꯏ ꯍꯥꯏꯕꯔ‌ꯣ
ꯅꯪ ꯁꯤꯡꯖꯨ ꯆꯥꯈꯤꯒꯦ ꯍꯥꯏꯔꯒ
ꯍꯥꯏꯗꯤꯌ‌ꯦ ꯑꯩ
ꯎ ꯇꯣ ꯅꯪꯂꯥ ꯅꯪꯅꯤꯗ ꯁꯤꯡꯖꯨ ꯆꯥꯈꯤꯒꯦ ꯍꯥꯏꯕꯗꯣ ꯑꯣ ꯐꯨꯂ‌ꯦ ꯈꯪꯗꯦꯅꯦ ꯑꯩ ꯑꯇꯣꯞꯄ ꯃꯤ ꯑꯣꯏꯕꯠ ꯑꯣꯏꯕꯖꯥꯠꯅꯤ ꯑꯗꯨꯗꯤ
ꯑꯩ ꯁꯤꯡꯖꯨ ꯆꯥꯒꯦ ꯍꯥꯏꯕꯅ ꯅꯠꯇꯦ ꯀꯩꯅꯣ ꯍꯩ ꯆꯥꯒꯦ ꯍꯥꯏꯕꯅꯦ
ꯑꯣ ꯑꯣ ꯑꯁ ꯆꯨꯝꯃꯦ ꯑꯩ ꯑꯩ ꯁꯣꯏꯕꯅꯤ ꯍꯩ ꯆꯥꯒꯦ ꯍꯥꯏꯕꯅꯦ ꯎꯝ ꯆꯨꯝꯃꯦ ꯑꯩꯒꯤ ꯏꯔꯥꯜꯅꯤ ꯅꯪꯅ ꯀꯣꯛꯄꯤꯔꯣ ꯑꯩꯅ ꯁꯣꯏꯕꯅꯤ
ꯑꯃ ꯥꯛ ꯌꯥꯝ ꯆꯥꯎꯈꯤ ꯄꯨꯛ ꯊꯥꯖꯩ ꯑꯩ ꯋꯥ ꯍꯥꯏꯕ ꯉꯝꯃꯣꯏ
ꯑꯁ ꯐꯔꯛ ꯌꯥꯝ ꯇꯥꯏꯌꯦ ꯑꯗꯨꯗꯤ
ꯐꯔꯛ ꯌꯥꯝ ꯇꯥꯏꯌꯦ ꯍꯣꯏ ꯑꯗꯨ ꯅꯪꯅ ꯑꯦꯗꯖꯁ ꯇꯧꯔꯣ
ꯆꯥꯛ ꯂꯥꯝꯃꯦ ꯋꯥ ꯉꯥꯡꯕ ꯉꯝꯗꯦ ꯍꯥꯏꯔꯦ ꯑꯃꯨꯛꯀ ꯆꯥꯛ ꯆꯥꯕꯗꯗꯒꯤ ꯆꯥ ꯌꯥꯝ ꯆꯥꯕꯒꯤ ꯉꯥꯡꯕ ꯉꯝꯗ꯭ꯔꯦ ꯑꯃꯨꯛ ꯍꯥꯏꯌꯦ ꯑꯁꯦꯡꯕ ꯑꯁ ꯑꯩ ꯉꯥꯡꯕ ꯋꯥꯔꯦ ꯉꯝꯗ꯭ꯔꯦ ꯎꯝ ꯑꯩ ꯄꯣ ꯄꯣꯊꯥꯔꯒꯦꯅꯗꯤ ꯂꯩꯕꯅꯦ ꯑꯗꯨꯕꯨ ꯅꯪꯅ ꯍꯥꯏꯔꯛ
ꯑꯣ ꯑꯗꯨ ꯑꯩꯉꯣꯟꯗ ꯍꯥꯏꯕ ꯎ ꯌꯥꯔꯦ ꯌꯥꯔꯦ ꯑꯗꯨꯗꯤ ꯑꯩꯅ ꯐꯣꯔꯁ ꯇꯥꯔꯦꯀꯣ ꯑꯗꯨꯗꯤ
ꯎꯝ ꯅꯨꯡꯉꯥꯏꯇꯕꯒꯤ ꯑꯩꯁꯨ ꯄꯥꯏ ꯄꯥꯏ
ꯑꯁ ꯑꯗꯨ ꯈꯜꯂꯅꯨ ꯅꯪ ꯇꯥꯜꯂꯗꯤ ꯑꯗꯨꯝ ꯇꯥꯗꯦ ꯍꯥꯏꯌꯣ ꯀꯩꯁꯨ ꯀꯥꯏꯗꯦ ꯀꯔꯤꯅꯣ
ꯑꯣ ꯎꯝ ꯌꯥꯔꯦꯁꯦ ꯐꯪꯒꯤ ꯇꯧꯕꯅꯦ
ꯄꯊꯥꯔꯣ ꯄꯊꯥꯔꯣ
ꯎꯝ ꯑꯗꯨꯝ ꯇꯧꯁꯦ ꯂꯥꯁꯁꯤꯅꯤ ꯀꯩꯅꯣ ꯇꯣꯈꯥꯏ ꯂꯣꯏꯔꯦ ꯀꯩꯅꯣ
ꯍꯥ
ꯇꯧꯈꯥꯏꯂꯔꯣꯏꯔꯦ ꯀꯩꯅꯣ
ꯁꯔꯨꯛ ꯌꯥꯡꯈꯩꯗꯤ ꯌꯥꯗꯕꯅꯦ ꯍꯧꯖꯤꯛꯁꯦ
ꯑꯣ ꯆꯔꯨꯛ ꯇꯔꯨꯛ ꯌꯥꯡꯈꯩ ꯍꯥꯏꯕ
ꯁꯔꯨꯛ ꯄꯔꯁꯦꯟ ꯍꯥꯏꯕ
ꯑ ꯑ
ꯌꯥꯗꯕꯗ ꯅꯪꯒꯤ ꯅꯪꯒꯤꯗꯤ ꯂꯣꯏꯅꯃꯛ ꯌꯥꯕ꯭ꯔꯣ ꯑꯗꯨꯝ ꯏꯁꯃꯨꯠ ꯆꯠꯄ꯭ꯔꯣ
ꯑꯅꯤ ꯑꯅꯤ ꯌꯥꯗꯕꯅꯤ ꯍꯣꯏ
ꯌꯥꯝ ꯐꯩꯌꯦꯗ
ꯑꯦ ꯅꯍꯥꯟꯈꯩꯗꯤ ꯑꯗꯨꯝ ꯑꯩꯒꯤꯗꯤ ꯑꯗꯨꯝ ꯂꯣꯏꯅ ꯌꯥꯕꯅꯦꯍꯦ
ꯑꯗꯨꯅ ꯈꯪꯗꯦ ꯅꯍꯥꯟꯈꯩꯒꯤꯗꯤ ꯇꯥꯕ꯭ꯔꯣ
ꯍꯣꯏ
ꯅꯍꯥꯟꯒꯤꯗꯤ ꯑꯗꯨꯝ ꯂꯣꯏꯅꯃꯛ ꯌꯥꯕꯅꯦ ꯍꯟꯗꯛꯀꯤꯁꯦ ꯑꯩꯁꯦ ꯑꯅꯤ ꯌꯥꯗꯕ ꯂꯩꯌꯦ ꯀꯔꯤꯗꯣ ꯈꯪꯗꯦ ꯍꯥꯏꯕꯗꯤ ꯑꯩꯁꯦ ꯑꯉꯥꯡꯈꯣꯏꯗ ꯇꯧꯕꯀꯣ ꯅꯧꯅ ꯆꯪꯂꯛꯄ ꯑꯗꯨ ꯇꯧꯕꯗꯒꯤ ꯃꯣꯏꯒꯤ ꯃꯣꯏꯗꯤ ꯀꯌꯥ ꯍꯩꯇꯦꯕ
ꯍꯥ
ꯎꯝ ꯑꯗꯨꯒꯤ ꯑꯗꯨꯒꯤ ꯑꯣꯏ ꯑꯣꯏꯕ
ꯑꯩꯉꯣꯟꯗ ꯇꯧꯕꯁꯤꯡꯁ ꯑꯗꯨꯝ ꯅꯨꯡꯉꯥꯏꯒꯅꯤ ꯍꯥꯏꯕꯗꯤ ꯑꯗꯨꯝ ꯗꯤꯁꯇꯔꯕ ꯑꯣꯏꯗꯦꯕ ꯕꯒ꯭ꯔꯣꯍꯝ ꯂꯣꯏꯁꯀꯨꯝꯕꯒꯦ
ꯐ ꯍ
ꯑꯗꯨꯗꯤ ꯀꯅꯥꯅꯣ
ꯇꯥꯕ꯭ꯔꯅꯦ
ꯍꯣꯏ ꯍꯣꯏ ꯗꯤꯁꯇ
ꯍꯧꯖꯤꯛꯇꯣ ꯑꯩꯒꯤ ꯌꯨꯝ ꯃꯅꯥꯛꯇ ꯁꯇ꯭ꯔꯥꯁꯤꯡ
ꯀꯔꯤꯗ
ꯗꯤꯁꯇꯥꯔꯕ ꯑꯣꯏꯗꯦ ꯍꯦꯛ ꯍꯥꯏꯗ ꯍꯥꯏꯕ ꯂꯣꯏꯔꯒ
ꯁꯏꯔꯍꯦ ꯃꯄꯥꯟꯗꯅꯤ ꯁꯣꯔꯣꯛꯇꯅꯤ ꯃꯣꯏꯗꯨꯣ ꯂꯥꯎꯔꯛꯄꯗꯨꯗ ꯎꯝ ꯍꯧꯖꯤꯛꯇꯤ ꯅꯪꯒꯤ ꯍꯨꯏꯅꯁꯨ ꯆꯤꯛꯇ꯭ꯔꯦ
ꯆꯤꯛꯇ꯭ꯔꯦ ꯍꯣꯏ ꯃꯥꯁꯨ ꯀꯩꯅꯣ ꯇꯨꯝꯈ꯭ꯔꯦ
ꯑꯣ
ꯄꯣꯊꯥ ꯀ ꯃꯥꯁꯨ ꯑꯅꯤ ꯁꯨꯔꯦ ꯃꯥꯗꯤ ꯍꯣꯏ ꯑꯌꯨꯛ ꯉꯟꯇꯥꯗ ꯆꯥꯔꯦ ꯑꯗꯨꯒ ꯉꯁꯥꯏꯁꯨ ꯆꯥꯛꯈ꯭ꯔꯦ
ꯑ ꯅꯪꯉꯣꯟꯗꯁꯨ ꯑꯩ ꯀꯣꯜ ꯇꯧꯔꯛꯀꯦ ꯅꯪꯅ ꯑꯗꯨꯝ ꯇꯧꯔ ꯂꯩꯔꯦ ꯇꯥꯕ꯭ꯔꯣ
ꯍꯣꯏ ꯌꯥꯏꯑꯦ ꯃꯣꯁ ꯋꯦꯜꯀꯝꯅꯦ
ꯎꯝ ꯍꯣꯔꯦꯟ ꯈꯔ ꯄꯣꯊꯥꯔꯒ ꯑꯃꯨꯛꯀ ꯇꯧꯔꯛꯀꯦꯀꯣ ꯁꯤ ꯂꯣꯏꯔꯒ
ꯍꯥꯥ ꯅ ꯍꯦꯔ
ꯎꯝ ꯎꯝ ꯍꯥꯏꯔꯛꯀꯦ ꯐꯖꯅ ꯄꯥꯏꯕꯤꯌꯨ
ꯎꯝ
ꯇꯨꯝꯗꯣꯏꯅꯕ
ꯎꯝ
ꯑꯗꯨꯒꯒꯦ
ꯑꯩꯩꯁ
ꯍꯨꯝ ꯃ ꯇꯥꯔꯦ
ꯎꯝ ꯑꯃꯨꯛꯀ ꯐꯥꯎꯅꯕ ꯌꯥꯔꯦ ꯄꯨꯡ ꯑꯍꯨꯝ ꯑꯗꯨꯋꯥꯏ ꯇꯥꯔꯗꯤ ꯐꯥꯎꯅꯕ ꯌꯥꯔꯦ ꯑꯃꯨꯛꯀ
ꯠꯇ
ꯌꯥꯗꯕ꯭ꯔꯣ
ꯀꯩꯅꯣ ꯍꯥꯟꯅ ꯃꯨꯕꯤ ꯌꯦꯡꯉꯅꯤꯀꯣ
ꯎꯝ
ꯌꯦ ꯑꯅꯤꯕ ꯄꯣꯠ ꯍꯥꯔꯅꯤ ꯑꯗꯨꯒ ꯊꯕꯛꯗ ꯑꯗꯨꯝ ꯐꯥꯎꯕ ꯌꯥꯔꯦ
ꯎꯝ ꯎꯝ ꯎꯝ ꯎꯝ ꯑꯗꯨꯝ ꯍꯥꯏꯔꯛꯑꯣ ꯅꯪꯅꯁꯨ ꯑꯩ ꯁꯪꯉꯦ ꯍꯥꯏꯕꯗꯣ ꯑꯩꯅꯁꯨ ꯍꯥꯏꯔꯛꯀꯦ
ꯍꯣꯏ
ꯎꯝ
ꯑꯣ ꯀ
ꯅꯃꯥꯟꯅꯕꯁꯤꯡ ꯅꯃꯥꯟꯅꯕꯤꯁꯤꯡꯗꯨꯗꯤ ꯊꯕꯛ ꯇꯧꯗ꯭ꯔꯣ
ꯑꯃꯅ ꯊꯕꯛ ꯆꯠꯈ꯭ꯔꯦ ꯑꯃꯅ ꯂꯨꯍꯣꯡꯕꯒꯤ ꯆꯠꯈ꯭ꯔꯦ ꯃꯃꯟꯕꯤ ꯀꯣ ꯉꯔꯥꯡꯅ ꯆꯠꯈ꯭ꯔꯦ
ꯑ
ꯑꯩꯒꯤꯁꯨ ꯕꯦꯛꯒ꯭ꯔꯥꯎꯟ ꯕꯦꯛꯒ꯭ꯔꯥꯎꯟ ꯍꯣꯏ ꯁꯤ ꯃꯆꯥꯒ
ꯑꯣ ꯎꯝ ꯁꯤ ꯃꯆꯥꯒ ꯑꯗꯨꯗꯤ ꯃꯤ ꯅꯠꯇꯦꯅꯦ
ꯃꯆꯥ ꯍꯥꯏꯁꯤ ꯃꯤ ꯎꯝ ꯑꯩꯒꯤꯗꯤ ꯀꯩꯅꯣꯗꯦ ꯑꯉꯥꯡ ꯃꯆꯥꯅꯦ ꯍꯨꯏ ꯅꯠꯇꯦ
ꯎꯝ ꯎꯝ ꯍꯨꯏ ꯌꯥꯝ ꯄꯥꯝꯕ꯭ꯔꯣ ꯅꯪꯕꯨ
ꯌꯥꯝ ꯄꯥꯝꯃꯦ ꯍꯣꯏ ꯌꯥꯝ ꯂꯌꯦ ꯍꯣꯏ
ꯑꯣ
ꯏꯕꯁꯨ ꯌꯥꯝ ꯌꯥꯎꯔꯦ
ꯎꯝ
ꯌꯥꯝꯁꯨ ꯀꯞꯄꯅꯦ
ꯎꯝꯝ ꯅꯪꯉꯣꯟꯗ ꯍꯧꯖꯤꯛ ꯎ ꯃꯥꯕꯨ ꯄꯣꯛꯄꯤ ꯃꯃꯥꯁꯨ ꯂꯩꯕ꯭ꯔꯣ
ꯂꯩꯇꯦ
ꯑ ꯌꯥꯝ ꯂꯩꯥꯛ ꯍꯥꯏꯕꯗꯨꯗ ꯑꯥ
ꯃꯣꯏ ꯀꯩꯅꯣ ꯃꯃꯥꯟꯕꯤ ꯃꯌꯥꯝꯅ ꯒꯤꯐ ꯄꯤꯔꯛꯄꯅꯦꯕ ꯀ
ꯎꯝ
ꯑ ꯃꯣꯏꯗꯤ ꯊꯕꯛ ꯇꯧꯕꯅꯀꯣ ꯀꯩꯅꯣ ꯍꯣꯏ ꯍꯩꯇꯦ ꯍꯥꯏꯕꯀꯣ ꯑꯩꯉꯣꯟꯗ ꯑꯗꯨꯝ ꯄꯤꯔꯦ
ꯎꯝꯝꯝ
ꯃꯣꯏꯁꯨ ꯈꯪꯕꯅꯦꯕ ꯑꯩ ꯍꯨꯏ ꯅꯨꯡꯁꯤ ꯍꯥꯏꯕꯗꯣ ꯍꯣꯏ ꯌꯥꯝ ꯅꯨꯡꯉꯥꯏꯌꯦꯦ ꯍꯣꯏ ꯑꯍꯨꯝ ꯁꯨꯔꯦ ꯑꯅꯤꯗꯤ ꯌꯥꯝ ꯑꯍꯟ ꯑꯣꯏꯕꯅꯦ
ꯑꯣ ꯅꯪꯉꯣꯟꯗ ꯑꯗꯨꯝ ꯂꯩꯔꯤꯕ꯭ꯔꯥ ꯑꯅꯤꯗꯣ
ꯑꯅꯤꯁꯦ ꯀꯩꯅꯣꯗ
ꯑ ꯃꯣꯏꯗ ꯑꯣ ꯆꯤꯡ ꯈꯨꯟꯗ
ꯍꯣꯏ ꯑꯗꯨꯗ
ꯑ ꯎꯝ
ꯁꯤꯗꯗꯤ ꯂꯩꯕ ꯌꯥꯔꯣꯏ ꯆꯥꯎꯃꯟꯕ
ꯑꯍꯣ
ꯑꯩꯁꯨ ꯋꯥꯅꯦꯕ
ꯎꯝ ꯋꯥꯒꯅꯤ ꯃꯣꯏ ꯁꯦꯟꯅꯕ ꯀꯥꯟꯗ ꯏꯔꯨꯔꯅꯤ ꯃꯣꯏꯗꯤ ꯊꯤ ꯐꯥꯏꯖꯤꯜꯂꯅꯤ
ꯍꯣꯏ
ꯃꯊꯤ ꯐꯥꯏꯖꯤꯜꯂꯅꯤ ꯑꯗꯨ ꯁꯦꯡꯕꯗ ꯅꯪ ꯋꯥꯔꯅꯤ
ꯎꯝ
ꯂꯨꯍꯣꯡꯕꯁꯨ ꯂꯩꯕ꯭ꯔꯣ ꯅꯪꯉꯣꯟꯗ ꯎꯝ ꯍꯧꯖꯤꯛꯁꯤꯦ ꯌꯥꯝ ꯅꯨꯡꯉꯥꯏꯅꯦ
ꯇꯜꯂꯦ ꯑꯩꯁꯨ ꯇꯥꯅꯤꯡꯗꯦ ꯉꯁꯥꯏꯁꯨ ꯑꯗꯨꯝ ꯇꯧꯕꯅꯦ
ꯃꯄꯥꯟꯁꯨ ꯊꯣꯛꯅꯤꯡꯉꯤ ꯗꯁꯕꯤꯟ ꯃ ꯅꯝꯂꯣ ꯇꯜꯂꯦꯕ
ꯑ꯫
ꯅꯗꯤ꯫
ꯑꯩ ꯂꯩꯐꯝꯗꯤ ꯅꯨꯡꯉꯥꯏꯤ ꯅꯨꯡꯉꯥꯏ꯫
ꯀꯔꯤꯒꯤ꯫
ꯍꯥꯏꯕꯗꯤ ꯑꯩꯗꯤ ꯀꯨꯝꯗ ꯂꯩꯕꯒꯨꯝꯅ ꯇꯧꯋꯦꯗ ꯁꯤꯗꯗꯤ꯫ ꯍꯥꯏꯕꯗꯤ ꯑꯩꯅ ꯉꯁꯥꯏ ꯍꯥꯏꯕꯗꯨ ꯆꯤꯡꯈꯣꯡꯗꯅꯦꯕ ꯑꯩꯅ ꯂꯩꯔꯤꯁꯦ꯫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
ꯑꯗꯨꯒꯤ ꯊꯤ ꯅꯨꯡꯉꯥꯏ ꯑꯗꯨ ꯎꯁꯨ ꯎꯔꯦ꯫ ꯐꯣꯔꯦꯁꯁꯨ ꯂꯩꯔꯦ ꯑꯗꯨꯝ ꯐ꯭ꯔꯦꯁ ꯏꯌꯥꯔꯁꯨ ꯐꯪꯉꯦ ꯐꯣꯔꯦꯁ ꯂꯩꯔꯦꯕ ꯆꯤꯡ ꯅꯨꯡꯁꯤꯠꯁꯨ ꯌꯥꯝ ꯁꯦꯡꯉꯦ
ꯅꯣꯏ ꯅꯅꯥꯎ ꯅꯨꯄꯥ ꯁ꯭ꯀꯨꯜꯒ ꯥꯛꯄ꯭ꯔꯥ ꯑꯗꯨꯗ ꯂꯩꯕꯗꯣ
ꯎꯝ ꯅꯛꯄꯗꯅꯦ ꯃꯣꯏꯑ ꯑꯗꯨꯒ ꯉꯁꯤ ꯆꯠꯈ꯭ꯔꯦ ꯃꯥ ꯀꯣꯂꯦꯖ ꯑꯍꯥꯟꯕ ꯑꯣꯏꯅ ꯑꯥ
ꯑꯍꯥꯟꯕ ꯑꯣꯏꯅ
ꯑꯥ ꯃꯥ ꯁꯥꯏꯟꯁꯅꯦꯕ ꯂꯧꯕꯗꯣ
ꯀꯩꯅꯣ ꯑꯣꯏꯔꯝꯃꯨꯅꯤꯗ ꯌꯥꯝ ꯊꯤꯅ ꯀꯩꯅꯣ ꯀꯃꯟ ꯑꯣꯏꯕ ꯀꯣꯂꯦꯖꯅ ꯑꯣꯏꯔꯝꯒꯅꯤ
ꯍꯣꯏ ꯑꯗꯨ ꯑꯗꯨꯅꯤ
ꯒ꯭ꯔꯦꯒ ꯀꯩꯅꯣ ꯁꯦꯠꯄꯗꯣ ꯏꯐ ꯀꯔꯣ ꯀꯩꯅꯣ ꯅꯠꯇꯦ ꯅꯠꯇꯦ
ꯒ꯭ꯔꯦꯒ ꯋꯥꯏꯠ
ꯀ ꯄꯥꯏ
ꯎꯝ ꯈꯣꯡꯅꯥꯎꯅ
ꯑꯗꯨꯗꯤ ꯅꯨꯄꯥꯒꯤ ꯁꯦꯀꯦꯟꯗ꯭ꯔꯤ ꯁꯦꯀꯦꯟꯗ꯭ꯔꯤ ꯑꯣꯏꯔꯝꯒꯅꯤ ꯍꯥ
ꯎꯝ
ꯅꯨꯄꯥꯒꯤ ꯈꯛꯇꯪ ꯀꯣꯂꯦꯖ ꯂꯩꯇꯦ ꯆꯠꯅ ꯂꯩꯕ꯭ꯔꯣ ꯑꯩ ꯐꯪꯗꯦ
ꯑꯩꯅ ꯍꯥꯏꯕꯗꯤ ꯑꯗꯨ ꯍꯥꯏꯕ ꯅꯠꯇꯦ ꯅꯨꯄꯤꯁꯨ ꯌꯥꯎꯕꯅꯦ ꯀꯔꯤꯅꯣ ꯀꯣꯂꯦꯖꯇ ꯑꯁꯤ ꯑꯅꯛꯄꯗꯅꯨ ꯑꯩꯈꯣꯏꯁꯨ ꯀꯥꯔꯛꯄꯅꯤ ꯅꯪꯗꯤ ꯀꯥꯕ꯭ꯔꯥ ꯀꯥꯗꯕ꯭ꯔꯗꯤ ꯈꯪꯗꯦ
ꯑꯝ
ꯑꯦ ꯍꯜꯂꯛꯈ꯭ꯔꯦ ꯍꯥꯏꯔꯒ
ꯂꯝꯕꯤꯗ ꯂꯥꯛꯈ꯭ꯔꯦ ꯎꯔꯦ ꯏꯅꯥꯎꯄꯥ
ꯑꯩꯈꯣꯏ ꯐꯨꯡ ꯒꯦꯗ ꯆꯠꯄ꯭ꯔꯥ ꯇꯔꯥ
ꯉꯁꯤ ꯏꯟꯗꯛꯁꯟ ꯄ꯭ꯔꯣꯒꯥꯝ ꯂꯩꯌꯦ ꯍꯥꯏꯕꯒꯤ ꯄꯨꯡ ꯃꯥ ꯊꯣꯛꯈ꯭ꯔꯕꯗꯣ ꯄꯨꯡ ꯃꯥꯄꯜ ꯑꯗꯨꯋꯥꯏꯗ ꯊꯣꯛꯈ꯭ꯔꯕꯅꯦ ꯄꯨꯡ ꯇꯔꯥꯗ ꯄ꯭ꯔꯣꯒꯥ꯭ꯔꯝ ꯂꯩꯌꯦ ꯍꯥꯏꯕ
ꯑꯣ
ꯎꯝ
ꯅ
ꯎꯝ ꯈꯣꯡꯅ ꯆꯠꯄꯅꯤꯗ ꯁꯤꯗꯅꯤꯅ ꯑꯛ ꯄꯗꯣ ꯒꯦꯠ ꯂꯩꯕꯗꯣ
ꯍꯣꯏ
ꯒꯦꯠ ꯍꯧꯖꯤꯛꯇꯤ ꯁꯦꯝꯃꯤꯌꯦ ꯃꯥ ꯃꯣꯏꯒꯤꯗꯣ ꯃꯅꯤꯡꯗꯒꯤ ꯆꯪꯂꯛꯑꯦ ꯍꯥꯏ ꯁꯥꯇ꯭ꯔꯁꯤꯡ
ꯃꯃꯥꯡꯒꯤꯗꯨ ꯀꯟꯅ ꯁꯦꯝꯂꯤꯕ ꯒꯦꯠꯇꯨ
ꯑꯆꯣ ꯑꯆꯣ ꯀꯧꯏꯦ ꯈꯧꯋꯦ ꯑ ꯃ ꯐꯥꯎ ꯐꯥꯎꯉꯦ ꯑꯃꯗꯤꯇꯩ ꯃꯇꯥꯏꯅ ꯁꯤꯡꯖꯨ ꯌꯣꯟꯐꯝ ꯁꯤꯡꯖꯨ ꯌꯣꯟꯐꯝ ꯃꯌꯥꯝ